ꯑꯩ
ꯀꯩꯗꯧꯔꯤꯒꯦ
ꯐꯝꯂꯤꯌꯦ
ꯑꯦ ꯂꯦꯞꯈꯠꯂꯣ ꯑꯗꯨꯗꯤ
ꯎꯝ ꯋꯥꯃꯜꯂꯦ ꯐꯝꯈꯤꯒꯦ
ꯅꯪ ꯉꯁꯥꯢ ꯗꯒꯤ ꯅꯆꯤꯟ ꯊꯤꯕ ꯉꯁꯥꯥꯢꯗꯒꯤ ꯐꯝꯃꯒ
ꯏꯁ ꯀꯅꯥ ꯍꯥꯏꯕ
ꯈꯪꯉꯦꯀꯣ ꯈꯪꯉꯦꯀꯣ
ꯑꯩꯗꯤ ꯉꯁꯥꯏꯗꯒꯤ ꯂꯦꯞꯄꯒ ꯍꯧꯖꯤꯛ ꯈꯛꯇ ꯉꯥꯏꯔꯤ ꯐꯝꯕ
ꯍꯥꯏꯁ ꯑꯁꯤ ꯃꯆꯤꯟ ꯌꯥꯝ ꯊꯤꯌꯦꯗ
ꯏꯁ ꯅꯪ ꯑꯩ ꯂꯦꯞꯄꯦ ꯐꯝꯃꯦ ꯍꯥꯏꯕꯁꯨ ꯎꯁꯨ ꯎꯗꯕꯗꯨꯗ
ꯑꯗꯨ ꯅꯪ ꯉꯥꯡꯕ ꯁꯔꯨꯛꯇꯣ ꯅꯪ ꯉꯥꯡꯕ ꯃꯑꯣꯟꯗꯣ ꯈꯪꯉꯦꯕ
ꯑꯩ ꯍꯧꯖꯤꯛꯇꯤ ꯂꯦꯞꯈꯠꯂꯦ ꯑꯃꯨꯛꯀꯥ
ꯂꯦꯞꯇꯦ
ꯅꯪꯅ ꯂꯦꯞꯄꯣ ꯍꯥꯏꯕꯒꯤ ꯂꯦꯞꯄꯤꯅꯦ ꯊꯥꯖꯗꯕ꯭ꯔꯕꯥ
ꯑꯦ ꯑꯗꯨꯗꯤ ꯑꯩꯅ ꯍꯥꯏꯕ ꯌꯥꯝ ꯏꯜꯜꯂ‌ꯦꯅꯦ ꯑꯗꯨꯗꯤ
ꯏꯟꯕꯇꯥꯕꯅꯦ
ꯑꯗꯨꯗꯤ ꯁꯣꯔ ꯊꯤꯡꯉꯣ ꯍꯥꯏꯔꯗꯤ ꯅꯪ ꯑꯗꯨꯝ ꯁꯤꯕ ꯇꯥꯔꯦ
ꯊꯤꯡꯕꯤꯒꯦ
ꯑꯁ‌ꯦꯡꯕꯥ
ꯎꯝ
ꯍꯦ ꯍꯦ
ꯁꯣꯔ ꯊꯤꯡꯉꯗꯤ ꯋꯥꯔꯤ ꯁꯅꯥꯕ ꯌꯥꯔꯔꯣꯏꯅ
ꯐꯥꯒꯤ ꯇꯧꯕꯅꯦ ꯅꯣꯏ ꯗꯗꯥ ꯅꯨꯡꯁꯤꯅ ꯁꯨꯝ ꯂꯛꯅꯕꯅꯦ
ꯍꯣꯏꯅꯦ
ꯏꯌꯥꯝꯕ ꯀꯧꯑꫭꯕ ꯎꯝ ꯀꯥꯏ ꯀꯥꯏ ꯆꯠꯀꯦ ꯉꯁꯤꯗꯤ ꯌꯨꯝꯗ ꯂꯩꯕ꯭ꯔꯥ
ꯌꯨꯝꯗ ꯍꯣꯝ ꯒꯥꯔꯗ ꯇꯧꯔꯤꯌꯦ
ꯑꯥꯏꯁ ꯃꯤꯗꯤ ꯌꯥꯏꯀꯣ
ꯅꯩꯗ꯭ꯔꯣ
ꯅꯩꯔꯦ ꯑꯩꯒꯤ ꯊꯃꯣꯏꯁꯨ ꯒꯥꯔꯠ ꯇꯧꯕꯤꯌꯣ
ꯅꯪꯒꯤ ꯊꯝꯃꯣꯏꯁꯨ ꯒꯥꯔꯠ ꯇꯧꯕꯤꯌꯣ
ꯍꯣꯏ
ꯅꯣꯡꯃꯩ ꯀꯟꯅ ꯁꯦꯝꯃꯤꯌꯦ ꯂꯣꯏꯔꯅꯤꯌꯦ
ꯑꯥꯏꯁ ꯀꯩꯅꯣ ꯅꯣꯡꯃꯩꯗ ꯅꯨꯡꯁꯤ ꯅꯤꯉꯣꯜ ꯌꯥꯎꯕ ꯅꯣꯡꯃꯩꯔꯣ
ꯍꯣꯏꯅꯦ
ꯀꯥꯞꯊꯣꯛꯑ ꯀꯥꯟꯗ ꯄꯥꯜꯂꯗꯤ
ꯄꯥꯜꯂꯗꯤ ꯄꯥꯂꯦꯗꯅ
ꯂꯥꯏꯋꯥ ꯁꯦꯝꯃ ꯂꯥꯏꯋꯥ ꯊꯝꯃꯒ ꯁꯦꯝꯕꯗꯤ ꯅꯠꯇꯦꯀꯣ
ꯈꯪꯗꯦ ꯑꯗꯨꯃꯥꯏꯅꯁꯨ ꯈꯔ ꯌꯥꯎꯕ ꯖꯥꯠꯂꯥ
ꯑꯗꯨꯀꯣ
ꯎꯝ
ꯑꯩ ꯀꯩꯅꯣꯝꯃ ꯍꯥꯏꯒꯦꯕ ꯅꯪ ꯊꯥꯖꯒꯦꯔꯥ
ꯀꯔꯤꯅꯣ
ꯅꯪ ꯊꯥꯖꯗꯧ ꯃꯥꯥꯟꯗꯦꯅꯦ
ꯍꯥꯏꯔꯛꯎꯅꯦ ꯅꯪ ꯑꯩꯕꯨ ꯈꯪꯕ ꯅꯠꯇ꯭ꯔꯣ ꯑꯗꯣ ꯍꯥꯏꯔꯛꯑꯣ
ꯍꯣꯏ ꯍꯣꯏ ꯑꯩ ꯅꯪꯕꯨ ꯊꯃꯣꯏ ꯁꯦꯡꯅ ꯅꯨꯡꯁꯤ ꯍꯥꯏꯕꯀꯣ
ꯑꯣ
ꯏꯃꯥꯟꯅꯕꯅ ꯏꯃꯥꯟꯅꯕꯤꯗ ꯁꯨꯃꯥꯏꯅ ꯍꯥꯏꯌꯦꯕ
ꯑꯣ ꯑꯗꯨꯗꯤ ꯅꯣꯏ ꯅꯃꯥꯟꯅꯕꯒ ꯅꯃꯥꯟꯅꯕꯤꯗꯨꯅ ꯀꯔꯤ ꯍꯥꯏꯅꯈ꯭ꯔꯦ
ꯈꯪꯗꯦ ꯃꯣꯏꯗꯤ ꯀꯃꯥꯏ ꯍꯥꯏꯅ ꯖꯥꯠꯂꯣ ꯑꯩꯗꯤ ꯇꯥꯗ꯭ꯔꯦ
ꯑꯗꯨꯒꯤ ꯋꯥꯍꯩ ꯈꯇꯪꯅ ꯅꯪ ꯇꯥꯍꯧꯕ
ꯎꯝ ꯑꯩꯗꯤ ꯅꯨꯄꯤ ꯊꯤꯈ꯭ꯔꯦ
ꯑꯣ
ꯅꯨꯄꯤ ꯊꯤꯔꯤꯁꯦ ꯑꯉꯥꯡ ꯑꯅꯤ ꯁꯨꯔꯦ
ꯑꯣ ꯐꯩꯌꯦ ꯐꯩꯌꯦ ꯁ꯭ꯀꯨꯜ ꯀꯥꯔꯕꯣ
ꯍꯣꯏ ꯁ꯭ꯀꯨꯜ ꯂꯣꯏꯟ ꯀꯥꯔꯦ
ꯎꯝ ꯐꯩꯌꯦꯅꯦ
ꯈ꯭ꯋꯥꯏꯗꯒꯤ ꯑꯍꯟꯗꯣ
ꯑꯥ
ꯀ꯭ꯂꯥꯁ ꯊ꯭ꯔꯤ ꯊꯥꯔꯠ ꯏꯌꯥꯔ ꯀꯥꯔꯦꯀꯣ
ꯑꯣ ꯅꯩꯔꯤꯅꯥ
ꯎꯝ ꯈ꯭ꯋꯥꯏꯗꯒꯤ ꯑꯇꯣꯝꯕꯤꯗꯨꯅ ꯀ꯭ꯂꯥꯁ ꯑꯦꯠ ꯁꯦꯀꯦꯟ ꯏꯌꯥꯔ
ꯑꯣ
ꯃꯥꯟꯕ꯭ꯔꯥ
ꯃꯥꯜꯂꯦꯗ ꯅꯪꯗꯤ ꯅꯈꯣꯟꯗꯨꯒ ꯃꯥꯂꯦ
ꯌꯥꯝ ꯌꯥꯝ ꯄꯦꯟꯗꯦꯕꯨ ꯁꯤ ꯌꯧꯔꯗꯤ ꯑꯗꯣ ꯑꯁ ꯑꯩꯗꯣ ꯊꯥ ꯀꯩꯅꯣ ꯄꯥꯔꯇꯤꯒꯨꯝꯕ ꯆꯠꯄ ꯌꯥꯗꯦꯕ ꯑꯩꯈꯣꯏ ꯏꯇꯨꯗꯣ ꯏꯁ ꯌꯥꯝ ꯆꯦꯛꯁꯤꯜꯂꯦꯕꯀꯣ ꯑꯩꯕꯨ
ꯑꯣ ꯅꯣꯏꯒꯤ ꯒꯣꯜ ꯀꯤꯄꯔꯗꯨꯔꯥ
ꯅꯠꯇꯦꯍꯦ ꯔꯦꯐ꯭ꯔꯤꯗꯣ ꯑ ꯑꯁ ꯅꯍꯥꯟꯗꯤ ꯑꯩꯅ ꯑꯩꯅ ꯊꯤꯅꯥ ꯆ ꯩꯕꯅꯦꯍꯦ
ꯀꯔꯤ ꯆꯩꯕ꯭ꯔꯥ ꯅꯪ ꯅꯪꯗꯤ
ꯑꯩ ꯑꯩ ꯌꯨꯝ ꯍꯜꯂꯛꯑꯀꯥꯟꯗ ꯏꯃꯥꯟꯅꯕꯁꯤꯡꯒ ꯄꯨꯜꯂꯦꯕꯀꯣ
ꯎꯝ
ꯄꯨꯟꯅ ꯌꯨꯝ ꯂꯥꯛꯑꯀꯥꯟꯗ ꯑꯩꯕꯨ ꯃꯤ ꯃꯃꯥꯡꯗ ꯊꯨꯅ ꯂꯥꯛꯑꯣ ꯊꯨꯅ ꯂꯥꯛꯑꯣ ꯁꯤꯅꯦꯕ
ꯎꯝ
ꯑꯗꯨꯗꯩꯗꯤ ꯑꯩꯗꯣ ꯊꯣꯡꯗ ꯍꯦꯛ ꯆꯪꯁꯤꯟꯕ ꯍꯦꯛ ꯑꯩꯗꯣ ꯁꯨꯃꯥꯏꯅ ꯍꯥꯏꯕꯅꯦꯕ ꯑꯩꯒꯤ ꯅꯨꯄꯤꯕꯨꯀꯣ
ꯎꯝ
ꯑꯩꯅ ꯄꯩꯁꯥ ꯇꯥꯟꯕꯅꯤ ꯑꯩꯅ ꯆꯠꯅꯤꯡꯉ ꯆꯠꯀꯅꯤ ꯊꯛꯅꯤꯡꯉ ꯊꯛꯀꯅꯤ ꯉꯥꯎꯅꯤꯡ ꯉꯥꯎꯒꯅꯤ ꯂꯦꯛꯅꯤꯡꯉ ꯂꯦꯛꯀꯅꯤ ꯅꯠꯇꯧ ꯀꯔꯤꯁꯨ ꯂꯩꯇꯦ ꯍꯥꯏꯅꯀꯣ
ꯎꯝ
ꯅꯨꯄꯤꯗ ꯁꯨꯃꯢ ꯍꯥꯏꯔꯒ ꯑꯔꯣꯏꯕꯗ ꯑꯩꯒꯤ ꯃꯔꯨꯞꯅ ꯃꯥꯒꯤ ꯅꯨꯄꯤꯗ ꯁꯨꯃꯥꯏ ꯉꯥꯡꯕꯅꯦ ꯑꯩꯅ ꯑꯃꯨꯛ ꯍꯥꯏꯖꯤꯟꯕꯅꯤ
ꯑꯣ ꯑꯗꯨ ꯅꯣꯏ ꯅꯨꯄꯤꯗꯤ ꯑꯗꯨꯒꯤ ꯃꯇꯥꯡꯗ ꯁꯥꯎꯗ꯭ꯔꯣ
ꯁꯥꯎꯗꯦꯗ
ꯌꯥꯝ ꯏꯪ ꯇꯞꯄ ꯅꯨꯄꯤ ꯃꯥꯜꯂꯦ
ꯍꯣꯏ ꯃꯥꯗꯤ ꯈꯔ ꯑꯉꯥꯡ ꯑꯣꯏꯕꯅꯤꯅꯀꯣ
ꯑꯣ
ꯁꯥꯎꯔꯁꯨ ꯃꯤꯃꯤ ꯄꯦꯀꯦꯠ ꯑꯅꯤ ꯂꯩꯕꯤꯔꯒ ꯑꯗꯨꯝ ꯊꯦꯝꯕꯅꯦ
ꯎꯝ ꯑꯗꯨꯗꯤ ꯃꯤꯃꯤ ꯕꯣꯛꯁ ꯑꯃ ꯂꯩꯌꯣꯅ ꯆꯍꯤ ꯑꯃꯒꯤ
ꯑꯁ ꯌꯥꯝ ꯆꯥꯒꯂꯦ
ꯑꯣ
ꯍꯞꯇꯥ ꯑꯃꯗ ꯂꯣꯏꯕꯅꯦ ꯃꯤ ꯃꯤ ꯕꯣꯛꯁ ꯑꯃ
ꯑꯉꯥꯡꯅꯤꯅ ꯌꯥꯝ ꯆꯥꯁꯤꯜꯂꯨꯅꯨ ꯍꯥꯏꯌꯣ ꯃꯤꯃꯤ ꯑꯣꯟ ꯂꯩꯅꯤꯀꯣ
ꯌꯥꯝꯅ ꯌꯥꯝ ꯆꯥꯅꯤꯡ ꯂꯩꯗꯨꯁꯨ ꯄꯤꯖꯗ꯭ꯔꯗꯤ ꯅꯨꯡꯉꯥꯏꯇꯕꯀꯣ
ꯑꯗꯨꯒꯨꯝꯕ ꯆꯤꯟꯖꯥꯛꯇꯤ ꯌꯥꯝ ꯐꯠꯇꯕꯗꯨ ꯅꯪꯁꯨ ꯌꯥꯝ ꯄꯤꯖꯅꯤꯡꯕ꯭ꯔꯥ
ꯇ ꯄꯤꯖꯗ꯭ꯔꯗꯤꯀꯣ
ꯑꯥ
ꯄꯤꯖꯗ꯭ꯔꯗꯤ ꯃꯥ ꯍꯦꯛꯇ ꯁꯥꯎꯔꯒ ꯃꯄꯥꯝꯗ ꯆꯠꯀꯦ ꯇꯧꯕꯅꯦꯕ
ꯑꯣ ꯑꯗꯨꯗꯤ
ꯃꯄꯥꯟꯗ ꯆꯠꯀꯦ ꯇꯧꯕꯗꯣ ꯑꯩꯅ ꯒꯥꯔꯤ ꯕꯔꯥ ꯄꯤꯗꯕꯒꯤ ꯑꯃꯨꯛ ꯉꯝꯗꯕ ꯃꯥꯁꯨ ꯂꯝꯗꯨ ꯂꯥꯞꯄꯅꯤꯅ
ꯑꯣ
ꯑꯗꯨꯗꯤ ꯃꯥꯗꯤ ꯃꯤꯃꯤꯒꯤꯗꯃꯛꯇ ꯂꯩꯔꯤꯅꯤꯅꯦ
ꯍꯣꯏ ꯃꯤꯃꯤꯅꯥ ꯊꯦꯝꯕ ꯌꯥꯔꯕꯅꯤ ꯑꯗꯨꯝ ꯂꯣꯏꯅꯃꯛ
ꯄꯤ ꯌꯥꯏꯗ ꯑꯗꯨꯗꯤ ꯌꯥꯝ ꯂꯥꯏ ꯀꯩꯅꯣ ꯂꯨꯄꯥ ꯃꯉꯥ ꯃꯉꯥ ꯈꯛꯇ ꯄꯤꯕꯅꯤꯅ
ꯍꯣꯏ ꯑꯗꯨ ꯅꯪꯁꯨ ꯅꯪꯁꯨ ꯌꯨꯝꯄꯥꯜꯂꯗꯤ ꯑꯗꯨꯝ ꯃꯤ ꯃꯤꯅ ꯊꯦꯝꯕ ꯌꯥꯕ ꯇꯧ ꯀꯣ
ꯑꯩꯗꯤ ꯃꯤꯃꯤꯅ ꯊꯦꯝꯃꯒ ꯌꯥꯔꯣꯏꯗ
ꯀꯩꯒꯤꯅꯣ ꯁꯦꯟꯇꯔ ꯐ꯭ꯔꯦꯁꯅ ꯌꯥꯕ꯭ꯔꯥ ꯑꯗꯨꯗꯤ
ꯁꯦꯟꯇꯔ ꯐ꯭ꯔꯦꯁ ꯅꯠꯇꯦꯍꯦ ꯍꯦꯄꯤ ꯗꯦꯟꯅꯦꯍꯦ
ꯑꯁ ꯑꯗꯨꯑꯣꯏꯗꯤ ꯌꯥꯝ ꯍꯔꯥꯎꯅꯦꯕꯀꯣ
ꯎꯝ ꯍꯦꯛꯇ ꯄꯤꯔꯒ ꯑꯗꯨꯝ ꯍꯔꯥꯎꯔꯗꯣꯏꯅꯦ
ꯑꯗꯨꯅꯦ ꯃꯤꯡꯒ ꯐꯥꯎ ꯄꯟꯕ ꯌꯥꯗꯦꯕ ꯍꯧꯖꯤꯛꯈꯛ ꯄꯜꯂꯝꯃꯒ ꯅꯪ ꯑꯗꯨꯝ ꯍꯔꯥꯎꯏꯗꯣ
ꯎꯝ꯫
ꯑꯗꯣ ꯑꯩꯗꯣ
ꯎꯝ꯫
ꯈꯅꯥꯎ ꯌꯥꯝ ꯅꯥꯏꯅ ꯑꯩꯒꯤꯁꯦ
ꯀꯩꯒꯤꯅꯣꯅꯦ
ꯈꯪꯗꯦ ꯅꯨꯃꯤꯠ ꯅꯤꯅꯤ ꯁꯨꯔꯦ ꯑꯁ
ꯃꯤꯅ ꯃꯦꯠꯄꯤꯕ꯭ꯔꯣ꯫
ꯅꯠꯇꯦꯍꯦ ꯅꯍꯥꯟ ꯏꯁꯤꯡ ꯊꯛꯄꯗ ꯀꯩꯅꯣ ꯇꯧꯈꯤꯕ ꯃꯥꯜꯂꯦ꯫
ꯎꯝ ꯑꯩꯁꯨ ꯈꯅꯥꯎ ꯅꯥꯔꯒ ꯗꯣꯛꯇꯔ ꯌꯦꯡꯒ ꯍꯜꯂꯛꯑꯦ
ꯑꯦ ꯗꯣꯛꯇꯔꯅ ꯀꯩ ꯀꯩ ꯍꯥꯏꯔꯛꯀꯦ
ꯍꯤꯗꯥꯛ ꯆꯥꯕ ꯇꯥꯔꯦꯗꯅ
ꯑꯁ ꯑꯩꯕꯨꯗꯤ ꯍꯤꯗꯥꯛ ꯆꯥꯎ ꯍꯥꯏꯗꯦ
ꯀꯔꯤ ꯍꯥꯏꯕ꯭ꯔꯥ
ꯅꯪ ꯅꯪꯒꯤ ꯈꯣꯟ ꯅꯨꯡꯇꯤꯒꯤ ꯇꯥꯎ ꯍꯥꯏ
ꯑꯗꯨꯗꯤ ꯍꯤꯗꯥꯛꯅꯤꯅꯦ ꯈꯣꯟꯖꯦꯜꯒꯤ ꯍꯤꯗꯥꯛꯅꯤꯅꯦ
ꯑꯗꯨꯁꯨ ꯆꯥꯕ ꯅꯠꯇꯦꯅ ꯁꯨꯝ ꯇꯥꯕꯅꯤꯅ
ꯑꯗꯨ ꯍꯥꯏꯕ ꯆꯥꯒꯦꯔꯥ ꯑꯗꯨꯗꯤ ꯆꯥꯔꯒ ꯇꯪꯒꯦꯔꯥ
ꯍꯣꯏ ꯗꯥ ꯈꯠ ꯗꯥꯒ ꯀꯧꯔꯛꯄꯗꯣ ꯑꯗꯨꯅ ꯑꯗꯨꯅ ꯈꯔ ꯊꯨꯅ ꯐꯩ ꯍꯥꯏ
ꯑꯗꯨ ꯋꯥꯍꯩꯗꯤ ꯑꯩꯒꯤ ꯆꯤꯟꯕꯥꯟꯗꯗꯤ ꯂꯩꯇꯦ꯫
ꯌꯥꯝꯕꯨꯡꯁꯨ ꯀꯧ ꯍꯥꯏ
ꯍꯥꯒꯖꯩꯌꯦ
ꯑꯁ
ꯑꯗꯨꯒꯨꯝꯕ ꯋꯥ ꯍꯩꯗꯤ ꯍꯥꯒꯖꯩꯌꯦ
ꯑꯁ ꯑꯗꯨ ꯑꯣꯏꯔꯗꯤ ꯑꯩꯁꯨ ꯁꯨꯝ ꯐꯠ ꯐꯠꯂꫭꯏꯅꯦ꯫
ꯃꯣꯏ ꯅꯨꯡꯁꯤꯅꯕ ꯅꯨ ꯃꯥꯒꯤ ꯃꯇꯨ ꯃꯋꯥꯗ ꯀꯧꯗꯧꯅꯦ ꯃꯤꯡꯗꯨꯗꯤ
ꯇꯁ ꯀꯝꯗꯧꯋꯤ ꯍꯧꯖꯤꯛꯇꯤ ꯍꯝ ꯎꯝ ꯅꯨꯡꯁꯤꯗꯤ ꯍꯥꯏꯔꯒ ꯗꯥ ꯀꯧꯗꯕꯗꯤ ꯈꯛ ꯌꯥꯔꯣꯏ꯫
ꯅꯪ ꯉꯁꯥꯏꯒꯤ ꯋꯥꯔꯤꯗꯣ ꯅꯃꯥꯟꯅꯕꯅ ꯅꯃꯥꯟꯅꯕꯤ ꯑꯩꯉꯣꯟꯗ ꯍꯥꯏ ꯍꯥꯏꯗꯥꯏꯅꯦ
ꯑꯩ ꯑꯗꯨꯃꯥꯏꯅ ꯇꯥꯏꯗ
ꯅꯪ ꯈꯔ ꯂꯥꯟꯅ ꯇꯥꯔꯝꯅꯤ ꯑꯗꯨꯗꯤ
ꯈꯪꯗꯦꯍꯦ ꯑꯩꯒꯤ ꯅꯥꯅꯔ ꯀꯔꯤꯅꯔ ꯑꯩ ꯑꯗꯨꯝ ꯇꯥꯕ
ꯎꯝ ꯍꯣꯏ ꯑꯗꯨ ꯑꯣꯏꯔꯗꯤ ꯑꯃꯨꯛ ꯅꯧ ꯅꯥ ꯍꯥꯏꯔꯛꯑꯒꯦ ꯌꯥꯕ꯭ꯔꯥ
ꯌꯥꯟꯒꯦ ꯇꯧꯋꯦ
ꯀꯥꯏ ꯀꯥꯏ ꯆꯦꯜꯂꯤꯅꯣ ꯅꯪꯕꯨ
ꯑꯩꯔꯣ
ꯍꯣꯏ
ꯑꯥꯔꯃꯤꯒꯤ ꯔꯤꯀ꯭ꯋꯤꯞꯃꯦꯟ ꯈꯔ ꯆꯦꯂꯤꯌꯦ꯫
ꯎꯝ ꯅꯪꯁꯤꯀꯣ ꯅꯠꯇꯦ ꯑꯩꯈꯣꯏ ꯅꯨꯄꯤꯕꯨ ꯀꯅꯥꯅꯣꯕ ꯇꯥꯟꯅꯕꯗꯣ ꯑꯩ ꯇꯧꯒ‌ꯦꯁꯦ
ꯐꯥꯒꯤ ꯇꯧꯕꯅꯦꯗꯥ ꯁꯨꯝ ꯆꯠꯊꯣꯛ ꯆꯠꯁꯤꯟ ꯇꯧꯔꯤ
ꯍꯩꯁ ꯅꯪ ꯁꯣꯔ ꯍꯣꯟꯕ ꯃꯈꯣꯟꯗꯣ ꯌꯥꯝ ꯋꯥꯕꯒꯨꯝ ꯇꯧꯋꯦ ꯅꯪ ꯈꯔ ꯊꯨꯅ
ꯎꯝ ꯆꯤꯡꯗ ꯆꯠꯄꯥ
ꯗꯥꯛꯇꯔꯅ ꯑꯗꯨꯃꯥꯏ ꯆꯠꯀꯅꯣ ꯍꯥꯏꯗꯣ ꯅꯪ ꯇꯥꯗ꯭ꯔꯣꯕꯥ
ꯇꯥꯏꯌꯦ ꯑꯗꯣ ꯅꯪꯅ ꯅꯠꯇ꯭ꯔꯥ ꯑꯩꯕꯨ ꯊꯕꯛ ꯁꯨꯍꯟꯕ ꯅꯠꯇ꯭ꯔꯥ
ꯅꯁꯥꯗꯁꯨ ꯃꯤꯔꯣꯜꯂꯦꯑꯦ ꯄꯣꯊꯥꯎ ꯍꯥꯏꯕꯗꯤ ꯀꯩꯒꯤꯅꯣꯕ ꯊꯕꯛꯗꯨꯝ ꯁꯨꯅꯤꯡꯉꯤꯗꯣ
ꯅꯪꯅ ꯇꯟ ꯇꯜꯂꯒ ꯇꯨꯝꯔꯒ ꯆꯥ ꯈꯛꯇ ꯂꯩꯕꯗꯤ ꯑꯩ ꯁꯨꯕ ꯇꯥꯕꯅꯤꯅꯥ
ꯑꯦ ꯑꯗꯨ ꯅꯪ ꯆꯥꯔꯥ ꯋꯥꯠꯅꯕꯗꯤ ꯑꯩ ꯇꯧꯗꯦꯅꯥ ꯑꯗꯨꯝ ꯅꯪ ꯄꯨꯛ ꯊꯟꯅꯕ ꯑꯗꯨꯝ ꯄꯨꯔꯛꯑ ꯗꯨꯗꯤ
ꯄꯨꯛꯈꯠꯇꯥ ꯊꯜꯂꯒ ꯀꯣꯛ ꯍꯣꯠꯄꯗꯤ ꯌꯥꯗꯕꯗꯣ
ꯍꯣꯏꯗ ꯀꯣ
ꯍꯣꯏꯅꯦ ꯅꯨꯄꯤꯕꯨ ꯆꯥꯔꯒ ꯈꯇꯪ ꯂꯩꯕ ꯌꯥꯕ꯭ꯔꯣ
ꯎꯝ ꯌꯨꯝ ꯄꯥꯜꯂꯒ ꯆꯥꯔꯥꯒ ꯈꯛꯇ ꯂꯩꯒꯦ ꯍꯥꯏꯕꯗꯤ ꯈꯛ ꯌꯥꯔꯣꯏ
ꯌꯥꯔꯣꯏ ꯌꯥꯔꯣꯏ ꯑꯩꯁꯨ ꯌꯥꯗꯦ ꯑꯗꯨꯒꯨꯝꯕꯗ‌
ꯎꯝ ꯁꯨꯒꯗꯕꯅꯦꯕꯀꯣ
ꯁꯨꯒꯗꯕꯥꯅꯦ ꯁꯨꯕ ꯌꯥꯕ ꯃꯐꯝ ꯑꯗꯨꯝ ꯁꯨꯒꯗꯕꯥꯅꯦ
ꯑꯥ ꯑꯗꯨꯕꯨ ꯑꯩꯈꯣꯏꯗ ꯂ ꯂꯥꯛꯄ ꯂꯩꯁꯥꯕꯤꯖꯤꯡ ꯃꯔꯥꯏꯕꯥꯛ ꯌꯥꯝ ꯐꯔꯝꯅꯦ ꯑꯗꯨꯝ ꯁꯨꯔꯒ ꯆꯥꯔꯥꯗꯧꯅꯤ
ꯅꯥꯇꯨ ꯁꯨ ꯃꯤꯃꯤ ꯈꯇꯪ ꯆꯥꯔꯒ ꯂꯩ ꯍꯥꯏꯗꯥꯏ ꯁꯨꯍꯜꯂꯣ
ꯑꯉꯥꯡꯅꯤꯗ ꯃꯥꯗꯤ
ꯑꯉꯥꯡꯗꯨꯅꯦ ꯑꯉꯥꯡ ꯑꯣꯏꯔꯤꯀꯥꯟꯗ ꯇꯥꯝꯕꯤꯗ꯭ꯔꯗꯤ ꯀꯣ ꯑꯍꯟ ꯑꯣꯏꯔꯗꯤ ꯃꯇꯝ ꯍꯦꯜꯂꯗꯤ ꯇꯝꯃꯁꯨ ꯆꯪꯉꯔꯣꯏ
ꯑꯁ ꯑꯉꯥꯡ ꯑꯣꯏꯔꯤ ꯍꯥꯏꯕꯅꯤ ꯃꯥ ꯊꯕꯛ ꯈꯨꯇꯧꯁꯤꯗꯤ ꯑꯥꯖ ꯈꯨꯐꯖꯁꯤꯗꯤ ꯀꯣ
ꯑꯉꯥꯡꯗꯤ ꯐꯖꯕꯅꯦ ꯀꯩꯅꯣ
ꯍꯣꯏ ꯃꯥꯅ ꯊꯕꯛ ꯁꯨꯔꯀꯥꯟꯗ ꯍꯨꯃꯥꯡ ꯈꯇ ꯊꯣꯛꯄ ꯀꯥꯟꯗꯀꯣ
ꯎꯝ
ꯄꯤꯗ‌ꯣ ꯌꯦꯡꯒ ꯑꯁ ꯃꯥꯁꯛ ꯐꯗꯤ ꯐꯥꯖꯩꯍꯦ ꯁꯨꯃꯥꯏ ꯍꯥꯏꯕꯅꯤꯅꯦ
ꯑꯁ ꯌꯥꯝ ꯐꯖꯔꯝꯗꯧ ꯃꯥꯜꯂꯦꯍꯦ
ꯍꯣꯏ
ꯅꯪꯒꯤ ꯗꯤꯁꯀ꯭ꯔꯥꯏꯞ ꯇꯧꯕꯒꯤ ꯃꯑꯣꯡꯗꯨꯗꯤ
ꯎꯝ ꯇꯅꯨ ꯇꯟꯅꯨꯔꯕ ꯁꯝꯂꯥꯡꯗꯨꯒ ꯍꯥꯏꯁ
ꯑꯥ
ꯀꯩꯅꯣ ꯑꯥꯏ ꯑꯅ ꯅꯪ ꯅꯪꯒꯤꯁ‌ꯦ ꯀꯜꯂꯛꯄ ꯃꯥꯜꯂꯦꯕꯨ
ꯀꯜꯂꯑꯦ ꯃꯁꯛꯇꯣ ꯌꯦꯡꯅꯤꯡꯉꯤꯅꯦꯍꯦ
ꯎ ꯃꯆꯤꯟꯕꯥꯟꯒ ꯉꯥꯡꯁꯛ ꯉꯥꯡꯉꯗꯅ ꯂꯪꯇ꯭ꯔꯤꯛ ꯂꯪꯉꯀꯣ ꯍꯥꯢꯁ ꯇꯧꯔ‌ꯦ ꯍꯦ꯫ ꯇꯥꯕ꯭ꯔꯥ
ꯇꯥꯌꯦ ꯇꯥꯌꯦ
ꯎ
ꯇꯥꯕ꯭ꯔꯣ?
ꯇꯥꯏ-ꯇꯥꯏ-ꯇꯥꯏ꯫
ꯃꯆꯤꯟꯕꯥꯒ ꯀꯩꯗꯧꯔꯕ ꯑꯉꯥꯡꯁꯪ ꯉꯥꯡꯉꯕ꯭ꯔꯥ?
ꯍꯣꯏ ꯑꯗꯣ ꯑꯁ
ꯎꯝ꯫
ꯍꯝꯕ꯭ꯔꯨꯒ ꯀꯈꯠ ꯀꯩꯅꯣ ꯇꯧꯔꯗꯅꯀꯣ
ꯎꯝ꯫
ꯢꯁ ꯌꯥꯝ ꯐꯖꯕꯅꯦꯍꯦ꯫
ꯎꯝ ꯐꯖꯔꯝꯒꯅꯤꯗ꯫
ꯎꯝ꯫ ꯍꯩ-ꯍꯥ ꯋꯥꯁꯨ ꯋꯥ ꯑꯩꯍꯦ ꯍꯟꯗꯛꯁꯦ꯫
ꯍꯟꯗꯛꯇꯤ ꯂꯧ ꯆꯠꯇ꯭ꯔꯕ꯭ꯔꯣ ꯅꯣꯏꯗꯤ?
ꯑꯩ ꯏꯁꯥ ꯉꯝꯗꯕꯒꯤ ꯌꯨꯝꯗ ꯁꯨꯝ ꯄꯣꯊꯥꯔꯦ ꯉꯁꯤꯗꯤ꯫